ꯍꯜꯂꯣ ꯐꯃ ꯑ
ꯆꯥꯏ ꯆꯥ
ꯑꯩ ꯆꯥꯗ꯭ꯔꯤꯌꯦ ꯅꯪꯗꯤ ꯆꯥꯔꯕꯣ
ꯆꯥꯗ꯭ꯔꯤꯗ ꯑꯩꯁꯨ ꯊꯣꯡꯉꯝꯗ ꯉꯥꯏ
ꯀꯅꯥ ꯊꯣꯡꯒꯦ
ꯑꯩꯅ ꯆꯥꯛ ꯊꯣꯡꯉꯝꯃꯦꯦ ꯍꯦꯟꯖꯥꯡ ꯁꯦꯝꯃꯝꯃꯦ ꯕꯕꯥꯅ ꯊꯣꯡꯒꯦꯅ
ꯑꯥ ꯀꯩ ꯌꯦꯟꯁꯥꯡ ꯁꯦꯝꯃꯝꯃꯒꯦ
ꯍꯋꯥꯏꯗ ꯇꯧꯔꯒ ꯂꯩꯕꯅꯦꯕ
ꯑꯥ
ꯃꯃꯤꯡꯗꯤ ꯈꯪꯗ꯭ꯔꯦ ꯑꯗꯨ ꯉꯝꯃꯦ ꯑꯗꯒꯤ ꯖ ꯐꯨꯠ ꯑꯃ ꯐꯨꯠꯂꯝꯃꯦ ꯗꯤ
ꯑꯩꯣꯏꯗꯤ ꯆꯥꯛ ꯊꯣꯡꯈ꯭ꯔꯦ ꯑꯗꯨꯒ ꯏꯟꯖꯥꯡꯗꯤ ꯈꯪꯗꯦ ꯊꯥꯎ ꯉꯨꯕꯅꯤ ꯖꯗꯤ ꯊꯣꯡꯉ ꯃꯥꯦ
ꯎꯝ ꯊꯥꯎ ꯃꯈꯣꯜ ꯇꯕ
ꯎꯝ ꯊꯥ ꯍꯣꯡ ꯑꯃꯀꯣꯗꯥ ꯑꯩ ꯈꯟꯗ꯭ꯔꯦ ꯀꯩ ꯌꯦꯟꯖꯥꯡ ꯊꯣꯡꯒꯅꯤ ꯃꯗꯨ
ꯎꯝ ꯍꯧꯧꯁꯤ ꯀꯥꯟꯁꯦ ꯀꯕꯥꯥꯏ ꯂꯩ
ꯑꯩꯔꯣ ꯉꯁꯤꯗꯤ ꯅꯨꯡꯊꯤꯟ ꯑꯩꯈꯣꯏꯅꯦ ꯑꯆꯧꯕꯣꯏꯗ ꯆꯠꯂꯨꯔꯦ
ꯎꯝ
ꯂꯨꯍꯣꯡꯕꯒꯤ ꯀꯦꯕꯒꯤ ꯑꯩꯈꯣꯏꯅꯆꯧꯗꯣ ꯑꯩꯈꯣꯏ ꯏꯆꯦꯅꯦ ꯇꯧꯔꯒ ꯑꯩ ꯑꯩꯈꯣꯏ ꯆꯦꯅꯦ ꯏꯅꯥꯎꯄꯤꯅꯦ ꯑꯩꯅ ꯇꯧꯔꯒ ꯑꯗꯨꯗꯒꯤ ꯃꯣꯏꯗ ꯁꯤꯡꯖꯨ ꯆꯥꯔꯛꯑꯦ ꯃꯣꯏꯗ ꯁꯤꯡꯖꯨ ꯆꯥꯔꯛꯄ ꯄꯗꯒꯤ ꯂꯥꯛꯑꯦ ꯍꯜꯂꯛꯑꯒ ꯑꯃꯨꯛ ꯊꯕꯛ ꯀꯣꯟ ꯀꯩꯀꯥ ꯐꯦꯡꯕ ꯂꯣꯏꯔꯒ ꯑꯗꯨꯝ ꯇꯨꯝꯕꯗꯥꯒꯤ ꯍꯧꯒꯠꯂꯛꯄ ꯀꯨꯏꯗ꯭ꯔꯤ
ꯑꯝ ꯉꯁꯥꯏ ꯅꯣꯡ ꯀꯟꯅ ꯆꯨꯕꯗꯣ ꯑꯗꯨꯝ
ꯑꯥ ꯑꯗꯨ ꯑꯗꯨꯗꯥꯅꯤ ꯑꯗꯨꯗꯗꯤ ꯅꯠꯇꯦ ꯑꯗꯨꯏ ꯇꯥꯏꯃꯤꯡ ꯑꯗꯨꯒꯤ ꯅꯣꯡ ꯄꯊꯥꯔꯛꯄ ꯅꯣꯡ ꯍꯦꯛ ꯄꯥꯊꯔꯛꯄꯥꯒ ꯑꯗꯨꯝ ꯆꯠꯂꯦ ꯃꯅꯤꯡꯂꯣꯝꯗ
ꯈꯣꯡꯅ ꯆꯠꯂꯤꯔꯥ
ꯑꯝ ꯈꯣꯡꯅ ꯑꯈꯣꯏ ꯑꯗꯨꯝ ꯆꯠꯂꯦ ꯃꯣꯏ ꯂꯨꯍꯣꯡꯕ ꯑꯃꯥ ꯌꯥꯎꯕ ꯄꯨꯗꯣꯏꯁꯤ
ꯑꯥ ꯃꯈꯣꯟ ꯑꯃꯥ ꯇꯥꯏꯅꯦ
ꯑꯥ ꯃꯅꯤꯡꯗꯥꯅꯦꯕ
ꯑꯣ
ꯑꯗꯨꯅꯦ ꯉꯁꯤ ꯅꯨꯄꯥ ꯃꯌꯨꯝ ꯑꯣꯏꯕ
ꯑꯣ ꯅꯨꯄꯤ ꯃꯌꯨꯝ ꯂꯨꯍꯣꯡꯕ ꯍꯜꯂꯛꯈ꯭ꯔꯕꯗꯤ ꯃꯥꯜꯂꯦꯉꯣ ꯃꯈꯣꯜ ꯇꯥꯈꯤꯗ꯭ꯔꯦ ꯑꯝ
ꯂꯨꯍꯣꯡꯕꯒꯤ ꯑꯃꯥ ꯂꯨꯍꯣꯡ ꯅꯣꯡꯉꯥꯟꯕꯒꯤ ꯑꯆꯥꯄꯣꯠꯇꯣ ꯆꯥꯅꯤꯡꯉꯦ
ꯆꯅꯤꯡꯏ ꯂꯨꯍꯣꯡꯕꯩ ꯆꯥꯕꯗꯤ ꯊꯥꯎ ꯀꯩꯅꯣꯅꯤꯅ ꯆꯥꯅꯤꯡꯗ꯭ꯔꯦ ꯂꯨꯕꯒꯤ ꯑꯗꯨꯝ ꯄ꯭ꯂꯥꯎ ꯀꯩꯩꯀꯩ ꯍꯦꯡꯉꯨꯅꯦ ꯑꯗꯣ ꯂꯨꯍꯣꯡꯕ ꯅꯣꯡꯉꯥꯟꯕꯩꯗꯤ ꯑꯆꯥꯄꯣꯠ ꯑꯍꯥꯎ ꯑꯍꯥꯎꯕ ꯇꯧꯏꯗꯥꯅ
ꯑꯝ
ꯑꯗꯨꯒꯤ ꯆꯥꯡ
ꯑꯗꯨꯒ ꯂꯨꯍꯣꯡꯉꯥꯟ ꯅꯨꯃꯤꯠꯀꯤꯗꯤ ꯃꯧꯅꯥ ꯊꯥꯕꯛꯀ ꯀꯩꯀꯥ ꯅꯨꯄꯥ ꯃꯌꯨꯝ ꯑꯣꯏꯔꯁꯨ ꯑꯗꯨꯝ ꯍꯥꯟꯕ ꯀꯩꯗꯧꯕ ꯃꯊꯣꯡ ꯃꯔꯝ ꯆꯥꯚꯝ ꯈꯪ ꯈꯪꯗꯦ ꯑꯗꯨꯒ ꯅꯨꯄꯤ ꯃꯌꯨꯝ ꯑꯣꯏꯔꯁꯨ ꯑꯗꯨꯝ ꯍꯥꯊꯨ ꯍꯥꯊꯨ ꯇꯧꯔꯒ ꯍꯧꯚꯝ ꯈꯪꯗꯦꯀꯣ
ꯑꯝ ꯂꯨꯍꯣꯡ ꯅꯣꯡꯉꯥꯟꯕꯁꯤꯅ ꯏꯐꯥ ꯐꯥꯔꯦ ꯄꯥꯔꯦ ꯑꯝ ꯑꯍꯥꯎ ꯑꯍꯥꯎꯕ ꯉꯥꯛꯇ ꯇꯧꯔꯝꯃꯥꯒ
ꯃꯥꯅꯦ
ꯍꯟꯗꯛ ꯍꯟꯗꯛ ꯉꯁꯤꯁꯦ ꯀꯩꯅꯣ ꯅꯠꯇ꯭ꯔꯣ ꯑꯥ ꯊꯧꯒꯥꯝ ꯈꯨꯜ ꯀꯥꯡꯁꯤꯕꯨ ꯀꯔꯝ ꯀꯥꯟꯗꯅꯣ ꯑꯈꯣꯏꯒꯤ
ꯇꯥꯡ ꯇꯔꯥꯃꯔꯤꯗꯥꯔ ꯀꯩꯅꯣꯝ ꯑꯣꯒꯤꯕꯅꯤ ꯑꯗꯣ ꯐꯥꯔꯛ ꯇꯥꯗ꯭ꯔꯗꯤ ꯑꯈꯣꯏꯁꯦ ꯍꯥꯏꯗꯤ ꯀꯥꯡ ꯑꯁꯣꯝ ꯆꯤꯡꯗꯨ
ꯑꯥ
ꯑꯗꯨꯗꯣ ꯆꯜꯂꯨꯕ ꯌꯥꯕꯖꯥꯠꯅꯤ
ꯀꯩ ꯀꯩꯕ
ꯀꯥꯡ ꯀꯣꯅꯨꯡꯒꯤ ꯀꯥꯡ ꯆꯤꯡꯕꯗꯣ
ꯑꯥ
ꯌꯦꯡꯉꯨꯕ ꯌꯥꯕꯁ ꯖꯥꯠꯅꯤ ꯑꯩꯈꯣꯏ ꯀꯥꯡꯕꯨꯁꯦ ꯐꯥꯔꯛ ꯇꯥꯕ ꯃꯤ ꯌꯥꯎꯔꯛꯑꯗꯤ
ꯇꯥꯗꯤ ꯇꯥꯔꯣꯏ ꯑꯩꯗꯤ ꯇꯥꯔꯔꯣꯏ ꯑꯈꯣꯏ ꯆꯦꯁꯨ ꯇꯥꯔꯣꯏꯗꯣꯏ ꯑꯣꯏꯔꯝꯅꯤ
ꯀꯩꯅꯣ ꯇꯧꯗꯧ ꯃꯥꯜꯂꯦ ꯍꯥꯏꯌꯦ ꯑꯗꯥꯏ ꯋꯥꯏꯗꯣ ꯃꯥꯜꯂꯦ ꯍꯥꯏ
ꯑꯝ ꯑꯗꯣ ꯃꯥ ꯇꯥꯗ꯭ꯔꯗꯤ ꯑꯗꯨꯝ ꯆꯠꯄꯥ ꯌꯥꯔꯅꯤꯅꯦ
ꯍꯥꯏꯁꯦ ꯇꯥꯡ ꯇꯔꯥꯇꯔꯨꯛꯇꯥ ꯑꯗꯨꯗꯤ ꯇꯥꯗꯕ ꯌꯥꯕ꯭ꯔꯥ ꯍꯥꯏꯅꯦ ꯆꯠꯂꯨꯁꯦ
ꯌꯥꯏ ꯑꯗꯨꯒ ꯈꯦꯆ꯭ꯔꯤ ꯆꯥꯕ ꯑꯃꯨꯛ ꯆꯠꯁꯦ
ꯑꯝ ꯗꯥ
ꯈꯦꯁꯤ ꯑꯃꯨꯛ ꯈꯦꯁꯤ ꯉꯍꯥꯟꯒꯤꯗꯣ ꯍꯥꯎꯋꯦꯀꯣ ꯑꯩꯈꯣꯏꯅ ꯁꯥꯜꯗꯣ ꯁꯤꯡꯖꯨꯗꯨꯁꯨ ꯌꯥꯝ ꯍꯥꯎꯋꯦ ꯌꯥꯝ ꯆꯥꯟꯅꯈ꯭ꯔꯦ
ꯎ ꯑꯣꯩꯕ
ꯑ
ꯧꯅꯦ ꯑꯗꯨꯝ ꯐꯝꯅ ꯆ ꯁꯤꯡꯖ ꯉꯇꯅꯦ
ꯍꯧ ꯑꯩꯁꯨ ꯁꯤꯡꯖꯨ ꯑꯁ ꯁꯤꯡꯖꯨꯗꯣ ꯌꯥꯝ ꯍꯥꯎꯋꯦ ꯎꯇꯤꯗꯨꯁꯨ ꯍꯥꯎꯋꯦ ꯑꯗꯨꯗꯒꯤ ꯀꯥꯡꯉꯧꯗꯨꯁꯨ ꯑꯗꯨꯝ ꯍꯥꯎꯋꯤ
ꯁ
ꯂꯣꯏ ꯍꯥꯎꯋꯦ ꯅꯍꯥꯟꯒꯤꯗꯨꯗꯤ
ꯑꯗꯩ ꯃꯤꯁꯨ ꯑꯗꯨꯝ ꯌꯥꯝꯃꯒ ꯀꯩ ꯍꯥꯏꯅꯤ ꯣ
ꯅꯨꯡꯉꯥꯏ ꯑꯗꯨꯃꯥꯏꯅ ꯁꯥꯕꯅꯤꯅꯀꯣ
ꯑꯩꯅ ꯑꯩꯅ ꯈꯜꯂꯤꯁꯦ ꯑꯩꯈꯣꯏꯁꯦ ꯌꯥ ꯇꯥꯔꯗꯤ ꯀꯣꯕꯒꯨꯝꯕ ꯊꯕꯛ ꯁꯪꯗꯤ ꯊꯤꯜꯍꯟꯅꯤꯗꯅ ꯉꯥꯏꯉꯥꯏ ꯂꯩꯇ꯭ꯔꯦ
ꯑ ꯍꯥꯏꯄꯗꯤ ꯀꯥꯡꯒꯤ ꯆꯤꯡꯕꯗ ꯀꯩꯀꯩ ꯌꯥꯎꯔꯛꯄ ꯌꯥꯔꯦ
ꯑꯗꯨꯦ ꯑꯣ ꯃꯣꯏꯒꯤꯗꯤꯡ ꯉꯟ ꯍꯜꯂꯣ ꯍꯜꯂꯣ
ꯑ
ꯍꯦꯜꯂꯣ ꯅꯪꯒꯤ ꯅꯦꯠ ꯌꯥꯗꯕ ꯃꯥꯂꯦꯀꯣ